ꯇꯥꯏꯌꯦ꯫
ꯀꯔꯤ ꯇꯧꯔꯒ ꯂꯩꯕ꯭ꯔꯣ ꯍꯧꯖꯤꯛꯇꯤ꯫
ꯆꯥꯛ ꯆꯥꯕ ꯇꯣꯛꯔꯒ ꯂꯩꯌꯦ꯫
ꯀꯔꯤꯒꯤ ꯇꯣꯛꯄ꯫
ꯆꯥꯛꯆꯥꯥꯕꯇꯣ ꯆꯥꯛꯆꯥꯥꯕ ꯂꯣꯏꯔ ꯂꯩꯑꯦ ꯍꯥꯏꯕ꯫ ꯑꯔꯦ
ꯍꯥꯎꯇꯕ ꯏꯟꯁꯥꯡꯕꯨ ꯀꯌꯥꯝ ꯂꯣꯏꯅ ꯆꯥꯕ꯭ꯔꯣ꯫
ꯉꯔꯥꯡ ꯑꯩꯈꯣꯏ ꯉꯥ ꯏꯟꯖꯥꯡ ꯆꯥꯕꯗꯣ ꯑꯗꯨꯁꯨ ꯆꯥꯏꯌꯦ ꯑꯗꯨꯒ ꯃꯥꯏꯔꯦꯟ ꯆꯝꯐꯨꯠ ꯍꯥꯎꯋꯦꯍꯦ꯫
ꯃꯥꯢꯔꯦꯟ
ꯃꯥꯏꯔꯦꯟ ꯆꯝꯐꯨꯠ ꯆꯥꯕꯗꯣ ꯍꯥꯎꯕꯅꯦ꯫
ꯍꯥꯎꯒꯧꯗꯧꯕ ꯅꯠꯇꯦ ꯑꯗꯨꯗꯤ ꯑꯩꯈꯢꯣꯗꯤ ꯅꯍꯥꯟꯒꯤ ꯎꯝ꯫ ꯃꯁꯤ ꯆꯝꯊꯣꯡ ꯑꯃ ꯑꯗꯨꯒ ꯕꯤꯟ ꯆꯝꯐꯨꯠ ꯑꯃ꯫ ꯉ ꯥꯡ ꯕꯣꯜ ꯌꯦꯡꯕꯒꯤ꯫
ꯑꯗꯨ ꯆꯥꯅꯤꯡꯗꯦ
ꯗꯨꯀꯥꯟ ꯗꯨꯀꯥꯟꯗ ꯌꯣꯟꯕ ꯁꯥ ꯆꯥꯔꯗꯤ ꯑꯗꯨ ꯆꯝꯐꯨꯠ ꯇꯧꯔꯗꯤ ꯍꯥꯎꯋꯅꯤ꯫
ꯑꯗꯣ ꯑꯗꯨ ꯅ ꯅꯠꯇꯕ ꯆꯝꯐꯨꯠ ꯑ ꯕꯤꯟꯁ ꯇꯕ ꯑ ꯀꯔꯤ ꯍꯥꯏꯕ ꯇꯣ ꯍꯥꯏꯕ꯭ꯔꯥ ꯑꯗꯨꯒꯨꯝꯕꯗꯣ ꯍꯥꯎꯕꯅꯦ꯫
ꯍꯥꯎꯇꯦꯗ ꯑꯗꯨ꯫ ꯆꯝꯐꯨꯠꯇ ꯈꯣꯅ ꯍꯥꯎꯕꯗꯤ ꯁꯀ꯭ꯋꯥꯁꯅꯤ꯫
ꯇꯥꯒꯤ ꯃꯥꯏꯔꯦꯟꯒꯤ ꯃꯅꯥꯗꯣ ꯑꯗꯨꯅ ꯍꯥꯎꯋꯦꯗꯥꯛꯏꯗꯤ
ꯁꯀ꯭ꯋꯥꯁ ꯀꯦꯕꯨꯅꯁꯣ ꯍꯋꯥꯏꯒ
ꯑꯗꯨꯒ ꯀꯔꯤꯅꯣ ꯑꯁꯤ ꯑꯃ ꯃꯅꯥ ꯑꯃ ꯂꯩꯕꯗꯣ ꯖꯪꯒꯜꯗ ꯍꯧꯕꯗꯣ ꯃꯥꯒꯤ
ꯍꯥꯃꯦꯡ ꯍꯥꯃꯦꯡ ꯆꯥꯕꯗꯀꯣ ꯏꯁꯀ꯭ꯋꯥꯁ ꯃꯅꯥꯗ ꯆꯝꯐꯨꯠ ꯆꯥꯕ ꯑꯗꯨꯗꯤ ꯌꯥꯝ ꯍꯥꯎꯅꯤ ꯌꯥꯝ ꯄꯛꯄꯅꯤ ꯑꯗꯨ ꯃꯣꯏ ꯑꯅꯤꯗꯤ
ꯏꯁ ꯌꯥꯝ ꯍꯥꯏꯦꯔꯃꯤꯍ
ꯑꯩꯅꯦ
ꯑꯍꯥꯎꯕꯗꯤ ꯑꯍꯥꯎ ꯑꯍꯥꯎꯕꯗꯤ ꯍꯥꯏꯔꯝꯃꯤꯍꯦ
ꯑꯣꯛꯁꯥꯗꯅ ꯏꯁꯀ꯭ꯋꯥꯁ ꯅꯠꯇ꯭ꯔꯒ ꯈꯨꯣꯡꯗ꯭ꯔꯨꯝ
ꯑꯗꯨ ꯍꯥꯎꯝꯃꯣꯏ ꯃꯅꯥꯗ ꯍꯥꯎꯅꯦ ꯑꯗꯨ ꯑ ꯀꯩꯅꯣ ꯑꯣꯁꯗꯤ
ꯎꯝ ꯑꯗꯨꯒ ꯉꯥ ꯑꯗꯨꯅ ꯉꯥ ꯆꯥꯔꯒꯅ ꯍꯪꯒꯥꯝꯃꯤ
ꯉꯥꯗꯤꯀꯣ ꯇꯨꯔꯦꯟꯒꯤ ꯀꯩꯅꯣ ꯄꯨꯈ꯭ꯔꯤꯒꯤ ꯉꯥꯅꯦ ꯑꯩꯈꯣꯏ ꯆꯥꯕꯗꯣ ꯑꯁꯤ ꯎꯝ ꯑꯥꯎꯠꯁꯥꯏꯗꯗꯒꯤ ꯄꯨꯔꯛꯄ ꯉꯥ ꯅꯠꯇꯦꯕ
ꯇꯨꯔꯦꯟꯒꯤ ꯉꯥꯗꯤ ꯌꯥꯝ ꯐꯥꯎ ꯀꯦꯗ
ꯇꯨ ꯔꯦꯒꯤꯤꯉ ꯍꯥꯠꯅꯗꯦ ꯑꯧ ꯇꯨꯔꯦꯟꯒꯤ ꯉꯥꯗꯣ ꯃꯍꯥꯎ ꯂꯩꯅ ꯑꯗꯨ ꯄꯨꯈ꯭ꯔꯤꯒꯤ ꯉꯥ ꯀ ꯍꯥꯎꯗꯂ ꯏꯗꯨ
ꯃꯍꯥꯎ ꯂꯩꯇꯕ ꯉꯔꯥꯡ ꯅꯕꯣ ꯌꯦꯡꯉꯗꯣ ꯄꯨꯡ ꯀꯌꯥꯟ ꯇꯨꯝ꯭ꯔꯣ
ꯎꯝ ꯑꯩꯗꯤ ꯁꯦꯀ ꯃꯦꯁꯇ ꯌꯦꯡꯉꯦ ꯇꯧꯔꯒ
ꯍꯥꯥ
ꯎꯝ ꯑꯅꯤ ꯐꯥꯎꯗꯤ ꯌꯦꯡꯦ
ꯉ ꯂꯥꯡꯉꯣ
ꯄꯨꯡ ꯎ ꯄꯨꯡ ꯑꯃ ꯃꯈꯥꯏꯗ ꯍꯧꯕꯅꯦꯕ ꯎ ꯃꯦꯠꯁꯇꯣ ꯑꯗꯣ ꯇꯨꯝꯅꯤꯡꯅꯤꯡ ꯉꯝꯗꯕ ꯑꯗꯨꯗꯤ ꯄꯨꯡ ꯑꯅꯤꯗ ꯇꯨꯝꯃꯦ ꯑꯗꯨꯒ ꯑꯩꯠ ꯊꯔꯇꯤꯗ ꯑꯗꯨ ꯍꯒꯂꯦ ꯃꯒ
ꯑꯗꯨꯝ ꯌꯦꯡꯉ ꯌꯦꯡꯉ ꯑꯗꯨꯝ ꯑꯣꯏꯕꯅꯤꯅꯦ
ꯑꯩꯗꯤ ꯉꯔꯥꯡ ꯇꯨꯝꯕ ꯈꯪꯗꯦ ꯏꯂꯚꯦꯟ ꯊꯥꯔꯇꯤ ꯑꯗꯨ ꯑꯣꯏꯔꯛꯅꯦ ꯑꯩ
ꯅꯪ ꯅꯣꯏ ꯁꯥꯏꯒ ꯚꯤꯗꯤꯑꯣ ꯀꯣꯜ ꯇꯧꯔꯒ ꯂꯩꯕ꯭ꯔꯥ ꯗꯕꯜ ꯇꯤꯛ ꯆꯠꯂꯅꯤ
ꯑꯣ ꯑꯣ ꯗꯗꯥ ꯗꯗꯥ ꯑꯩꯣꯏ ꯀꯩꯅꯣ ꯑꯩꯒꯤ ꯀ ꯑꯠꯇ ꯀꯅꯦ ꯇꯅꯤꯅ
ꯀꯅꯦꯛ ꯇꯧꯕꯒꯤ ꯀꯅꯦꯛ ꯇꯧꯋꯦ ꯍꯥꯏꯔꯒ ꯅꯪꯅ ꯚꯤꯗꯤꯑꯣ ꯀꯣꯜ ꯇꯧꯔꯒ ꯇꯨꯝꯕꯗꯣ ꯑꯩ ꯈꯪꯉꯤꯅꯦ ꯆꯤꯟꯊꯕ ꯅꯣꯏ ꯁ ꯅꯣꯏ ꯁꯒ ꯅ ꯁꯥꯏ ꯀꯣ ꯇꯒ ꯇ ꯈ
ꯀꯔꯝꯗ꯭ꯔꯒ ꯑꯗꯨꯗ ꯄ ꯉꯥꯡ ꯉꯥꯡꯅꯨꯀꯣ
ꯑꯉꯅꯦ ꯑꯩꯒ
ꯎꯇꯒ
ꯇ ꯀꯣꯜ ꯇꯔꯒ ꯑꯩ ꯌꯦꯡꯉ ꯇꯨꯝꯃꯨ ꯀꯣꯛ ꯀꯥꯏꯅꯤ
ꯍ ꯅꯣꯣꯏꯒꯨꯝꯕ ꯅꯠꯇꯦꯗ
ꯑꯩꯈꯣꯏꯗꯤ ꯚꯤꯗꯤꯑꯣ ꯀꯣꯜ ꯚꯤꯗꯤꯑꯣ ꯀꯣꯜ ꯀꯔꯤꯔꯁꯨ ꯈꯪꯗꯦ ꯑꯩꯈꯣꯏꯗꯤ
ꯑꯗꯨꯅ ꯍꯥꯏꯔ ꯑꯗꯨꯗꯤ ꯈꯪꯒ ꯍꯥꯏꯕꯗ
ꯃꯤ ꯃꯤ ꯃꯤꯅ ꯍꯥꯏꯕꯒꯤ ꯃꯤꯅ ꯍꯥꯏꯕꯒꯤ ꯍꯥꯏꯕꯅꯤ ꯀꯩꯅꯣ
ꯑꯩ ꯅꯗꯤꯗꯔ ꯃꯥꯥꯏ ꯇꯧꯕ꯭ꯔꯥ ꯀꯔꯝꯃꯥꯏꯅ ꯇꯧꯕ꯭ꯔꯥ ꯍꯥꯏꯕꯗꯨꯗꯤ ꯈꯪꯗꯦ
ꯁꯨꯔꯥꯟ ꯇꯨꯔꯪ ꯑꯣꯏꯣꯏꯇꯕ ꯌꯨ ꯋꯥꯀꯣ ꯑꯣꯏ ꯐꯠꯇꯕꯒꯤ ꯋꯥ
ꯑꯣꯏꯗ ꯖꯤ ꯖꯤ ꯀꯥꯏ ꯆ ꯀꯅꯤ
ꯖꯔꯔꯦ ꯆꯂꯅꯤ ꯆꯥꯔꯕꯔ‌ꯣ ꯆꯂꯒ ꯍꯗꯂ ꯆꯀꯅꯤ ꯂꯑꯣ ꯍ ꯇ ꯀꯞꯅ ꯄ ꯑꯣ ꯍꯌꯦ
ꯍꯜꯂꯣ ꯍꯤꯗꯥꯛꯇꯤ ꯀꯩꯅꯣ ꯅꯣꯅꯦꯗꯨꯁꯨ ꯌꯥꯝ ꯐꯪꯕꯅꯤ
ꯅꯅꯦꯗ ꯇꯥꯡꯕꯩ ꯑꯣꯏꯔ ꯈꯣꯗ
ꯑꯣꯅ ꯐꯪꯕꯅꯦ ꯅꯣꯏ ꯃꯣꯏ ꯗꯨꯀꯥꯟ ꯈꯪꯗꯕ ꯑꯣꯏꯔꯝꯒꯅꯤ ꯗꯨꯀꯥꯟ ꯑꯃ ꯂꯩꯕꯅꯦ ꯑꯦꯐ ꯄꯤ ꯑꯦꯁ ꯍꯥꯏꯅꯀꯣ ꯅꯣꯏ ꯈꯨꯟꯒꯤ ꯅꯨꯄꯤꯁꯨ ꯌꯥꯎꯕꯅꯦ ꯑꯗꯨꯗ ꯃꯣꯏꯒꯤ ꯀꯔꯤꯅꯣ ꯀꯝꯄꯅꯤꯗ
ꯀꯅꯥꯅ‌ꯣ
ꯑꯩꯈꯣꯏ ꯈꯨꯟꯒꯤ ꯍꯥꯏꯔꯗꯤ ꯑꯩꯈꯣꯏ ꯑꯩꯈꯣꯏꯒꯤ ꯑꯩꯈꯣꯏ ꯈꯨꯟꯒꯤ ꯑꯩꯈꯣꯏ ꯄꯥꯔꯠ ꯂꯩꯁꯥꯕꯤ
ꯧꯅꯤ ꯃꯧ ꯑꯃ ꯑꯃꯨꯛ ꯑꯗꯨꯒ ꯂꯩꯁꯥꯕꯤ ꯑꯃ
ꯀꯅꯥꯅꯣꯗꯣꯅ ꯆꯥꯕꯤꯗꯣ
ꯀꯨꯡꯗ
ꯑꯥ
ꯀꯨꯡ ꯍꯥꯏꯕ꯭ꯔꯥ ꯀꯔꯤ ꯍꯥꯏꯕ꯭ꯔꯥ ꯑꯥ
ꯃꯥꯁꯨ ꯃꯥꯁꯨ ꯑꯗꯨꯗ ꯂꯩꯕ꯭ꯔꯥ ꯕꯖꯥꯔꯗ
ꯈꯪꯗꯦꯗ ꯅꯍꯥꯟ ꯎꯕꯗꯤ ꯅꯣꯏ ꯈꯨꯣꯏꯒ ꯆꯠꯂꯒ ꯂꯩꯅꯤ ꯑꯦꯛꯖꯥꯝ ꯊꯥꯕꯗ ꯅꯣꯏ ꯃꯅꯤꯒꯤ ꯆꯂ ꯋꯥꯔ ꯃꯇꯨꯡꯏꯟꯅ
ꯅꯣꯏ ꯑ ꯀꯩꯅꯣ ꯑꯗꯨꯝ ꯐꯥꯎꯅꯧꯔꯅꯦ
ꯐꯅꯗꯍꯦ
ꯑꯗꯨꯅꯪ ꯀꯃꯥꯏꯅ ꯈꯪꯅꯤꯡꯅꯣ ꯑꯗꯨꯗꯤ
ꯍꯥꯏꯗꯤ ꯊꯕꯛ ꯆꯠꯅꯤꯡꯉꯥꯏ ꯂꯥꯞꯄ ꯀꯥꯟꯗꯀꯣ ꯃꯥꯗꯨ ꯀꯇꯣꯛꯕ ꯇꯣꯛꯉꯒ ꯎꯕ
ꯑꯗꯨꯒꯤ ꯗꯨꯀꯥꯟꯗ ꯂꯩꯑꯦ ꯍꯥꯏꯕꯗ ꯅꯪ ꯀꯃꯥꯏꯅ ꯈꯪ꯭ꯔꯣꯅꯦ ꯏꯁ
ꯎꯝ ꯑꯩꯈꯣꯏꯒꯤ ꯑꯣꯐꯤꯁꯁ ꯏꯁꯇꯞ ꯂꯩꯕꯔꯥ ꯃꯤ ꯑꯃꯁꯨ ꯌꯥꯎꯋꯦꯕꯗꯨꯗ ꯑ ꯅ ꯍꯥꯏꯔꯛ ꯑꯅꯤꯗ
ꯎꯝ
ꯏꯁ ꯆꯤꯡꯅꯕ ꯀꯠꯇꯧꯕ꯭ꯔꯥꯅ
ꯅꯠꯇꯗ ꯑꯗꯨꯝ ꯐꯖꯅ ꯈꯪꯕꯒꯤ ꯃꯣꯏꯕꯨꯁꯨ ꯑꯗꯨꯝ ꯄꯥꯎ ꯐꯥꯎꯅꯕ꯭ꯔꯣ ꯍꯥꯏꯕꯅꯤꯗ
ꯆꯤꯟꯊꯗ
ꯀꯣ ꯅꯨꯄꯤꯒꯤ ꯀꯥꯎꯟꯇꯔ ꯅꯝꯕꯔ ꯌꯥꯝ ꯂꯩꯌꯦꯕ ꯑꯗꯨꯒꯤꯅꯤꯗ ꯃꯤꯌꯦ ꯑꯇꯣꯞꯄꯁꯨ ꯑꯗꯨꯝ ꯂꯩꯌꯦꯕ ꯍꯣ ꯑꯗꯨꯒꯤ ꯑꯗꯨꯝ ꯍꯪꯉꯤꯅ
ꯑꯩꯒꯤꯗꯤ ꯂꯩꯁꯥꯕꯤꯁꯤꯡꯒꯤ ꯂꯩꯇꯦꯍꯦ ꯑꯍꯟꯁꯤꯡꯒꯤ ꯌꯥꯝ ꯂꯩ ꯅꯣꯏ ꯈꯨꯟꯒꯤꯀꯣ ꯅꯣꯏ ꯈꯨꯟꯒꯤ ꯑꯍꯟꯁꯤꯡꯗꯨꯅ ꯃꯔ ꯌꯥꯝ ꯂꯩꯔꯤꯅ
ꯊꯥꯖꯗꯕꯒꯤ ꯀꯟꯇꯦꯛ ꯅꯝꯕꯔꯗ ꯂꯩꯕꯗꯣ ꯅꯉꯣꯟꯗꯁꯨ
ꯑꯩꯉꯣꯟꯗ ꯂꯩꯕꯁꯤꯡꯗꯤ ꯑꯩꯈꯣꯏ ꯆꯦ ꯆꯥꯡ ꯁꯦꯝꯕꯒꯤ ꯅꯝꯕꯔꯁꯤꯡꯅꯦ
ꯑꯗꯨ ꯃꯣꯏꯅ ꯑꯗꯨ ꯃꯣꯏꯅ ꯍꯥꯏꯔ ꯍꯥꯏꯔ ꯗꯤ ꯑꯗꯨꯝ ꯅꯝꯕꯔꯗꯨ ꯑꯗꯨꯝ ꯁꯦꯚ ꯇꯧꯕ꯭ꯔꯅꯦ
ꯁꯦ ꯇꯧꯗꯧꯅꯤ ꯀꯩꯅꯣ ꯈꯨꯟꯗꯨ ꯈꯨꯟ ꯆꯞ ꯃꯥꯟꯅꯕꯅꯤꯅ ꯑꯗꯨꯝ ꯁꯦꯚ ꯇꯧꯕꯗꯤ ꯐꯩꯅ
ꯑꯩꯗꯤ ꯇꯧꯗꯗ
ꯇꯨꯡꯗ ꯇꯨꯡꯗ ꯀꯟꯅꯕ ꯂꯩ ꯀꯟꯅꯒꯅꯤꯕ
ꯅꯝꯕꯔ ꯂꯧꯅꯤꯡꯕ ꯅꯪꯒꯤꯗꯣ ꯅꯪꯒꯤꯗꯣ ꯗꯣ ꯅꯝꯕꯔ ꯂꯧꯅꯤꯡꯕꯩ ꯑꯣꯏꯔꯝꯅꯤꯕ
ꯀꯗꯥꯏꯗꯩꯩ ꯑꯗꯨ ꯑꯗꯨ ꯑꯗꯨꯒꯤꯅꯤꯅ ꯅꯪ ꯅꯪ ꯀꯔꯤ ꯀꯔꯤ ꯀꯔꯤꯅꯣ ꯊꯕꯛ ꯊꯤꯕꯒꯨꯝꯕ ꯅꯠꯇ꯭ꯔꯒ ꯏꯃꯥꯔꯖꯦꯟꯁꯤ ꯊꯕꯛ ꯂꯩꯔꯀꯥꯟꯗ ꯅꯪ ꯎꯄꯥꯏ ꯂꯩꯅ ꯂꯩꯕꯗꯨ ꯑꯗꯨꯅꯤ ꯅꯪ ꯅꯝꯕꯔꯂꯩꯔ ꯑꯗꯨ ꯁꯠ ꯁꯠ ꯀꯣꯜ ꯇꯧꯔꯒ ꯁꯤ ꯇꯧꯔꯝꯃꯣ ꯁꯤ ꯈꯛꯇ ꯇꯧꯑꯣ ꯍꯥꯏꯔꯗꯤ ꯃꯣꯏ ꯇꯧꯔꯒꯅꯤꯕ
ꯀꯔꯤ ꯊꯕꯛ
ꯎꯝ ꯈꯪꯗꯦꯗꯥ ꯐꯣꯟ ꯅꯝꯕꯔ ꯂꯩꯔꯗꯤ ꯑꯗꯨꯝ
ꯑꯗꯨ ꯀꯅꯥꯒꯤ ꯐꯣꯟ ꯅꯝꯕꯔꯅꯣ ꯍꯥꯏꯕ
ꯁꯦꯡꯅ
ꯑꯩꯈꯣꯏꯒꯤ ꯃꯔꯨꯞꯁꯤꯡꯗꯤ ꯑꯗꯨ ꯂꯩꯌꯦꯗ
ꯅꯣꯏ ꯈꯨꯟꯒꯤ ꯃꯤꯁꯤꯡꯒꯤ ꯅꯝꯕꯔ
ꯑꯩꯈꯣꯏ ꯑꯩꯈꯣꯏ ꯈꯨꯟꯒꯤ ꯃꯤꯁꯤꯡꯗ ꯀꯅꯥꯗꯦꯗ
ꯑꯗꯨꯒꯅꯦ ꯀꯥꯟꯅꯕ ꯂꯩꯒꯅꯤ
ꯂꯩꯇꯦ ꯍꯥꯏꯕ
ꯑꯩꯈꯣꯏꯗꯤ ꯅꯨꯄꯥꯅꯤꯅꯕꯀꯣ ꯃꯔꯛ ꯃꯔꯛꯇ ꯀꯥꯟꯅꯒꯅꯤꯕ
ꯑꯗꯨꯅꯦ ꯑꯗꯨꯅꯦ ꯁꯦꯐ ꯇꯧꯁꯜꯂꯣ
ꯗꯤ ꯅꯨꯄꯤ ꯂꯩꯁꯥꯕꯤꯁꯤꯡꯅ ꯈꯔ ꯐꯥꯎꯕꯒꯤꯀꯣ ꯂꯩꯁꯥꯕꯤꯁꯤꯡꯁꯤꯒ ꯅꯝꯕꯔ ꯈꯪꯁꯨ ꯈꯪꯗꯕ ꯁꯔꯒꯅꯦꯀꯣ ꯈꯔ ꯐꯥꯎꯋꯦꯕ ꯃꯣꯏꯗꯤ
ꯀꯅꯥꯅꯣ
ꯅꯣꯏꯒꯨꯝꯕꯅꯤꯅꯦ
ꯅꯪꯔꯣ ꯅꯪꯒꯤ ꯋꯗꯨꯗꯤ ꯒꯌ꯭ꯥꯟ ꯇꯥꯗꯦꯍꯦ
ꯇꯥꯎꯋꯦ ꯑꯩꯅ ꯍꯥꯏꯕꯗꯤꯀꯣ ꯂꯩꯁꯥꯕꯤꯁꯤꯡꯁꯤ ꯑꯟꯅꯣꯟ ꯅꯝꯕꯔꯗ ꯇꯧꯔꯗꯤ ꯐꯣꯟꯁꯨ ꯄꯥꯏꯈꯠꯇꯕ ꯑꯗꯨꯝ ꯂꯩꯗꯅ
ꯅꯝꯕꯔ ꯈꯪꯗꯕ ꯃꯤ ꯐꯣꯟ ꯍꯦꯛ ꯇꯧꯔꯒ ꯄꯥꯏꯈꯠꯀꯦꯔꯣ
ꯄꯥꯏꯈꯠꯀꯗꯧꯕꯗꯨꯅꯤ ꯃꯣꯏꯁꯨ ꯃꯣꯏꯁꯨ ꯃꯔꯝ ꯂꯩꯔꯒ ꯇꯧꯔꯛꯄꯅꯦ ꯀꯩꯅꯣ
ꯈꯔ ꯌꯦꯡꯒꯗꯕꯅꯦ ꯊꯕꯛ ꯂꯩꯕ꯭ꯔꯥ ꯂꯩꯇꯕ꯭ꯔꯥ ꯍꯥꯏꯕꯗꯣ ꯑꯅꯤꯔ ꯇꯧꯔꯛꯑꯗꯤ ꯌꯥꯏꯌꯦ ꯑꯃ ꯈꯛꯇ ꯇꯧꯔꯒ ꯐꯣꯟ ꯍꯦꯛꯄꯦ ꯈꯔꯂꯗꯤ ꯏꯁꯁ ꯌꯥꯗꯦꯗ
ꯔꯝ ꯂꯩꯒ ꯇꯔꯄꯅꯤ ꯂꯩꯦ ꯑꯩꯈꯣꯏꯗꯤ ꯑꯩꯈꯣꯏꯗꯤ ꯑꯩꯈꯣꯏꯗꯤ ꯅꯝꯕꯔ ꯅꯝꯕꯔ ꯑꯃ ꯗꯥꯏꯜ ꯇꯧꯕꯗꯨꯀꯣ ꯍꯦꯛ ꯄꯥꯏꯈꯠꯠꯇꯕ ꯑꯃꯨꯛ ꯇꯧꯔꯣꯏ
ꯃ ꯏꯤꯟ ꯊꯤ ꯌꯗꯣ ꯑꯁ
ꯁꯦꯡꯅꯤ ꯀꯩꯅꯣꯏ ꯃ‌ꯣꯏ ꯃꯣꯏꯅ ꯑꯃꯨꯛ ꯇꯧꯔꯛꯇ꯭ꯔꯗꯤꯀꯣ ꯑꯩꯁꯨ ꯑꯩꯁꯨ ꯑꯃꯨꯛ ꯇꯧꯔꯣꯏ ꯑꯩꯅ ꯑꯩꯅ ꯐꯥꯔꯁꯇ ꯇꯧꯒꯅꯤ ꯑꯗꯨ ꯃꯣꯏ ꯄꯥꯏꯈꯠꯇ꯭ꯔꯗꯤ ꯑꯃꯨꯛ ꯇꯧꯔꯤꯔꯣꯏ